ꯍꯜꯂꯣ ꯍꯜꯂꯣ
ꯀꯩꯗꯧꯔꯤꯅꯣ
ꯁꯦꯂꯤꯡ ꯐꯦꯟ ꯌꯦꯡꯉꯒ ꯂꯩꯌꯦ
ꯑꯣ ꯑꯩ ꯋꯥꯈꯜ ꯈꯟꯗꯕꯤꯗ ꯁꯦꯂꯤꯡ ꯐꯦꯟ ꯌꯦꯡꯉꯒ ꯂꯩꯕ ꯐꯔꯦ ꯐꯔꯦ ꯑꯩꯗꯤ ꯑꯩꯒꯤ ꯋꯥꯈꯜꯒ ꯈꯜꯂ ꯂꯩꯒꯗ꯭ꯔꯥ ꯍꯥꯏꯔꯒ ꯅꯪꯗꯤ ꯁꯤꯂꯤꯡ ꯐꯦꯟ ꯑꯣꯏꯅ ꯌꯦꯡꯉ ꯂꯩꯕꯖꯥꯠꯂꯦ
ꯎꯝ ꯀꯩꯝ ꯇꯣꯡꯕꯁꯨ ꯂꯩꯇꯦ
ꯀꯩ ꯂꯩꯒꯦ ꯁꯤꯂꯤꯡ ꯐ꯭ꯔꯦꯟꯗꯨꯅ ꯅꯪꯅ ꯑꯗꯨꯛ ꯊꯋꯥꯏ ꯌꯥꯎꯅ ꯌꯦꯡꯉꯤꯗꯨꯕꯣ
ꯁꯤꯂꯤꯡ ꯐꯦꯟꯗ ꯌꯦꯡꯒ ꯈꯜꯂꯤꯕꯅꯤꯅ ꯑꯩꯁꯨ
ꯎ ꯍꯝ
ꯁꯤꯂꯤꯡꯊꯦꯟꯒꯤ ꯑꯥ ꯃꯈꯥꯗ ꯃꯇꯨꯝ ꯑꯃ ꯂꯩꯗꯥꯏꯅꯦ
ꯑꯥ
ꯑꯗꯨꯗꯣ ꯑꯗꯨꯗ ꯅꯪ ꯅꯪ ꯅꯪꯒꯤ ꯀꯩꯅꯣ ꯊꯣꯛꯂꯛꯑꯦ ꯅꯪꯒꯤ
ꯁꯛꯇꯝ ꯁꯛꯇꯝ ꯊꯣꯂꯛꯄ꯭ꯔꯣ
ꯎꯝ
ꯎꯝ ꯊꯣꯛꯂꯛꯀꯅꯤ ꯏꯁꯤꯡ ꯏꯁꯤꯡꯗꯒꯁꯨ ꯆꯥꯛꯀꯕꯁꯨ ꯊꯂꯛꯑ ꯑꯗꯨꯅꯦ
ꯊꯣꯛꯄꯨꯗꯤ ꯊꯣꯛꯂꯦ ꯁꯨꯛꯅꯣꯛ ꯅꯣꯛꯇꯦ ꯀꯩꯒꯤꯅꯣ ꯈꯪꯗꯦ
ꯇꯥꯕ꯭ꯔꯣ
ꯍꯣꯏ ꯇꯥꯏꯌꯦ
ꯊꯣꯛꯄꯨꯗꯤ ꯊꯣꯛꯂꯛꯑꯦꯕ ꯁꯨꯡꯅꯣꯛ ꯅꯣꯛꯇꯦꯕ
ꯊꯣꯛꯇꯤ ꯊꯣꯛꯂꯛꯑꯦ ꯁꯨꯛꯅꯣꯛ ꯅꯣꯛꯇꯦ
ꯑꯥ ꯑꯩꯅ ꯅꯣꯛꯑꯣꯁꯨ ꯁꯨꯛꯅꯣꯛ ꯅꯣꯛꯇꯦ ꯀꯩꯒꯤꯅꯣ ꯈꯪꯗꯦ
ꯁꯥꯎꯕ ꯑꯣꯢꯔꯝꯅꯤ ꯅꯪꯕꯨ ꯑꯗꯨꯗꯤ
ꯏꯪꯉꯝꯃꯅꯤꯗ ꯐꯦꯟ ꯃꯈꯥꯗ ꯂꯩꯕꯅꯤꯅ
ꯏꯁꯤꯡ ꯇꯥꯔꯛꯇ꯭ꯔꯦ ꯑꯩꯁꯦ ꯍꯌꯦꯡ ꯊꯕꯛ ꯑꯃ ꯆꯠꯅꯤꯡꯉꯥꯏ ꯂꯩꯕꯀꯣ
ꯎꯝ
ꯑꯗꯨꯗꯤ ꯑꯩꯁꯦ ꯑꯩꯒꯤ ꯄꯣꯠ ꯆꯩꯩꯗ ꯂꯣꯏꯁꯤꯜꯂꯒ ꯂꯩꯕ
ꯎꯝ ꯍꯨꯝ
ꯑꯗꯨꯒꯤ
ꯎꯝ ꯍꯨꯝ
ꯏꯁꯤꯡꯁꯦ ꯗꯥꯔꯀꯥꯔ ꯌꯥꯝ ꯑꯣꯏꯔꯦꯕ ꯏꯁꯤꯡꯁꯦ ꯀꯨꯝꯃꯛꯇ꯭ꯔꯦ
ꯇꯥꯗꯔ꯭ꯦ ꯍꯥꯏꯌꯣ
ꯏꯌꯥ ꯏꯁꯤꯡꯁꯦ ꯇꯥꯗ꯭ꯔꯦꯕ ꯑꯈꯣꯏꯗꯤ ꯍꯣꯁꯇꯦꯜ ꯑꯣꯏꯕꯅꯤꯅ ꯏꯁꯤꯡꯁꯦ ꯇꯥꯕ ꯇꯥꯗꯕ ꯏꯃꯔꯖꯦꯟꯁꯤ ꯃꯇꯝꯗ ꯌꯥꯝ ꯇꯥꯅꯤꯡꯗꯕꯅꯦ ꯏꯁꯩ ꯏꯁꯤꯡꯖꯨ
ꯎꯝ
ꯅꯪꯗꯤ ꯀꯩꯗꯧꯔꯤꯀꯦ
ꯆꯦꯟꯅ ꯌꯦꯡꯉꯒ ꯂꯩꯌꯦꯕ꯫
ꯑꯣ ꯁꯤꯂꯤꯠ ꯌꯦꯡꯕ ꯄꯦꯟꯗ꯭ꯔꯤꯕꯣ ꯍꯣꯏ ꯇꯥꯏꯌꯦ ꯌꯥꯝ ꯔꯣꯃꯦꯟꯇꯤꯛ ꯑꯣꯏꯕ ꯏꯁꯩ ꯌꯥꯝ ꯇꯥꯏꯌꯦꯀꯣ ꯃꯤꯗꯤ
ꯑꯩꯒꯤ ꯅꯠꯇꯦ ꯃꯤ ꯑꯇꯣꯞꯄꯅꯦ
ꯑꯣ ꯅꯪꯗꯤ ꯇꯥꯗꯕ
ꯑꯩꯗꯤ ꯇꯥꯗꯦ ꯁꯨꯛꯇꯥ ꯇꯥꯗꯦ
ꯀꯔꯤꯒꯤꯅꯣꯅꯦ ꯇꯥꯗꯕ
ꯑꯩꯅ ꯇꯥꯕꯁꯦ ꯅꯪꯒꯤ ꯈꯣꯟꯖꯦꯜ ꯈꯛꯇꯅꯦ ꯇꯥꯕꯁꯦ
ꯑꯁ ꯇꯜꯂꯦ ꯅꯪꯖꯦ ꯌꯥꯝ ꯍꯥꯎꯇꯦ ꯊꯥꯏꯅ ꯄꯣꯍꯥꯗꯥꯒꯤ ꯍꯦꯔꯣ ꯃꯥꯜꯂꯦ
ꯅꯪ ꯈꯣꯝ ꯇꯥꯗ꯭ꯔꯗꯤ ꯁꯣꯔ ꯍꯣꯟꯕꯐꯥꯎ ꯋꯥꯏ ꯈꯪꯕ꯭ꯔ
ꯑꯩ ꯈꯪꯉꯦꯕ ꯅꯪ ꯑꯗꯨ ꯇꯧꯔꯛꯀꯅꯤ ꯍꯥꯏꯁꯦ ꯑꯗꯨꯒꯤ ꯑꯩꯅ ꯅꯪꯕꯨ ꯑꯩꯖ‌ꯦ ꯑꯗꯨꯒꯤ ꯅꯣꯡꯃꯖ‌ꯦ ꯅꯪꯁꯦ ꯑꯩꯒꯤ ꯋꯥꯈꯜ ꯈꯜꯂꯛꯑꯗꯤ ꯅꯪꯁꯦ ꯂꯩ ꯉꯝꯃꯔꯣꯏ ꯍꯥꯏꯕꯗꯣ ꯈꯟꯕꯒꯤ
ꯃꯤꯗꯤ ꯃꯄꯨꯔꯣꯏ ꯃꯄꯨꯔꯣꯏꯕꯒ ꯋꯥꯔꯤ ꯁꯥꯟꯅꯔꯗꯤ ꯐꯝꯃꯨꯡꯗꯒꯨꯝꯕ ꯍꯤꯞꯄꯒ ꯀꯣꯆꯇꯒꯨꯝꯕ ꯍꯤꯞꯄꯒ ꯋꯥꯔꯤ ꯁꯥꯟꯅꯕꯅꯦ ꯅꯪꯗꯤ ꯈꯣꯡ ꯍꯥꯝꯃꯕꯣ
ꯅꯠꯇꯦ ꯑꯩꯒꯤꯁꯤꯗ ꯈꯣꯡꯒꯨꯞꯇꯨ ꯈꯣꯡꯎꯞꯇꯨ ꯏꯃꯥꯟꯅꯕꯤꯅ ꯋꯥꯏꯈꯤꯕꯒꯤ ꯑꯩꯗꯣ ꯈꯣꯡꯎꯞꯇꯣ ꯑꯉꯧꯕꯅꯦꯕ ꯍꯤꯜꯅꯦꯕ
ꯎꯝ
ꯑꯗꯨ ꯃꯣꯏꯅ ꯍꯥꯞꯄꯗ ꯃꯣꯠꯈ꯭ꯔꯕ ꯑꯗꯨꯒꯤ ꯑꯩꯟ ꯈꯔ ꯇꯩꯊꯣꯛꯀꯦꯅ ꯇꯧꯕ
ꯇꯜꯂꯦꯗ ꯅꯪꯁꯨ
ꯇꯜꯂꯦ ꯅꯪꯅ ꯍꯦꯟꯅ ꯇꯜꯂꯦ ꯈꯣꯡ ꯍꯥꯝꯃꯤꯔꯣ ꯀꯥꯏ ꯍꯥꯏꯖꯤꯟꯗꯅ ꯃꯤꯉꯣꯟ ꯒꯨꯜꯗ ꯑꯩꯕꯨ ꯅꯪꯅ ꯀꯣꯜ ꯇꯧꯔꯣ ꯈꯣꯡ ꯍꯥꯝꯃ ꯂꯩꯗꯣꯏꯅꯤꯅ ꯀꯣ
ꯅꯪ ꯅꯍꯥꯟ ꯇꯧꯔꯛꯏꯗꯨꯗꯤ ꯑꯌꯨꯛ ꯑꯌꯨꯛꯇ ꯍꯧꯒꯠꯂꯒ ꯅꯪꯅ ꯇꯧꯔꯛꯄꯗꯣ ꯑꯩꯒꯤ ꯑꯩ ꯍꯧꯖꯤꯛ ꯈꯣꯡ ꯍꯥꯝꯃꯤꯌꯦ ꯀꯥꯏꯅ ꯇꯧꯔꯛꯄꯗ
ꯑꯥꯎ ꯅꯆꯤꯟꯗꯨ ꯑꯗꯨꯃꯥꯏ ꯊꯤꯖꯤꯜꯂꯨ ꯍꯦꯛꯇ
ꯅꯪ ꯑꯗꯨ ꯍꯥꯏꯔꯝꯕꯒꯤ ꯍꯥꯏꯕꯅꯤꯗ ꯑꯩꯁꯨ
ꯑꯥꯎ ꯃꯆꯤꯟꯗꯤ ꯊꯤꯕ ꯌꯥꯏꯅ ꯅꯆꯤꯟ ꯊꯤꯗꯤ ꯊꯤꯔꯛꯀꯅꯨꯍꯦ
ꯀꯩꯅꯣꯅꯦꯍꯦ ꯑꯩꯁꯨ ꯇꯧꯕ ꯌꯥꯏꯅ ꯄꯪꯇꯧ ꯇꯧꯕ ꯅꯠꯇꯦ
ꯊꯥꯖꯤꯟꯗꯅ ꯃꯁꯤꯒꯤ ꯑꯉꯥꯡꯁꯦ
ꯊꯥꯔꯁꯨ ꯀꯥꯏꯗꯦꯗ ꯑꯗꯨꯝ
ꯗ ꯃꯥꯏ ꯅꯨꯄꯤꯟ ꯃꯥꯏ ꯅꯨꯄꯤꯅ ꯐꯨꯕꯗꯨꯕꯨ ꯅꯠꯇ꯭ꯔꯣꯅꯦ ꯑꯗꯨꯅꯦꯕ ꯃꯥꯏ ꯅꯨꯄꯤꯅ ꯐꯨꯕꯗꯨꯕꯨ ꯀꯌꯥꯝ ꯅꯥꯒꯗꯣꯔꯤꯒꯦ
ꯊꯨꯝꯕ꯭ꯔ ꯌꯦꯡꯒꯦ
ꯀꯩꯍꯝꯃꯨ ꯅꯪꯒꯤ ꯈꯨꯕꯥꯛꯇꯣ ꯀꯌꯥꯝ ꯆꯥꯎꯒꯦ
ꯍꯥ
ꯅꯪꯒꯤ ꯈꯨꯕꯥꯛꯇꯣ ꯀꯌꯥꯝ ꯆꯥꯎꯒꯦꯕ
ꯑꯩꯒꯤ
ꯈꯨꯕꯥꯛꯇꯣ ꯀꯌꯥꯝ ꯆꯥꯎꯒꯦꯕ
ꯑꯁ ꯅꯃꯥꯏ ꯑꯅꯤꯃꯨꯛ ꯊꯣꯛꯀꯅꯤꯍꯦ
ꯑꯅꯤ ꯊꯣꯛꯀꯅꯦꯕ
ꯑꯧ ꯁꯣꯔꯒ ꯐꯨꯟꯅꯤꯍꯦ
ꯐꯨꯟꯂꯤꯍꯦ ꯀꯥꯏꯗꯩ ꯐꯨꯟꯕꯅꯣ
ꯇꯤꯡꯉ ꯂꯩꯔꯝꯗꯅꯀꯣ
ꯁꯣ ꯐꯨꯜꯂꯒ ꯇꯥꯔꯗꯤ ꯅꯪ ꯃꯥꯡꯅꯕꯅꯦ
ꯑꯩꯗꯤ ꯀꯩꯒꯤ ꯃꯥꯡꯗꯣꯕ
ꯑꯩ ꯃꯥꯡꯕ ꯑꯩꯒꯤ ꯁꯛꯇꯝꯁꯨ ꯎꯔꯔꯣꯏ
ꯑꯩꯗꯤ ꯅꯨꯄꯥꯁꯤꯡꯅ ꯃꯥꯥꯏ ꯅꯨꯄꯤꯕꯨ ꯀꯤꯕꯁꯦ
ꯑꯥ
ꯌꯥꯝ ꯄꯥꯝꯖꯩꯌꯦ
ꯑꯁ ꯑꯗꯨꯗꯤ ꯑꯩꯈꯣꯏꯁꯦ ꯒꯦ ꯑꯣꯏꯕ ꯇꯥꯔꯦꯅꯦ
ꯑꯥꯎ
ꯒꯦ ꯃꯛꯇꯤ ꯑꯣꯏꯅꯤꯡꯗꯦꯗ
ꯑꯣꯏꯌꯨꯍꯦ ꯅꯪꯁꯨ ꯄꯛꯆꯒꯅꯤ
ꯄꯛꯑꯣꯏ ꯄꯛꯑꯣꯏ
ꯄꯛꯆꯒꯅꯤ
ꯑꯩꯈꯣꯏꯗꯤ ꯃꯣꯔꯦꯒꯤ ꯍꯪꯉꯣꯏꯒꯨꯝꯕꯅꯤ
ꯃꯣꯔꯦꯒꯤ ꯍꯪꯉꯧ ꯃꯥꯏ ꯅꯨꯡꯁꯤꯕꯤꯕ ꯃꯥꯅꯗꯤ ꯎꯝ ꯀ꯭ꯔꯤ ꯍꯥꯏꯁꯤꯔꯥ ꯃꯆꯤꯟꯅꯗꯤ ꯃꯔꯣꯏ ꯍꯪꯉꯣꯏꯅꯦꯕ ꯑꯗꯨ ꯃꯥꯏ ꯅꯨꯄꯤ ꯃꯃꯥꯟꯗꯗꯤ ꯌꯥꯝꯅ ꯁꯣꯐ ꯑꯣꯏꯕ ꯄꯥꯝꯅꯦꯕ ꯇ꯭ꯔꯣ ꯅꯪ ꯍꯥꯏꯅꯤꯡꯉꯤꯁꯦ
ꯅꯪ ꯃꯪꯗ ꯑꯣꯏꯔꯗꯤ ꯈꯪꯗꯦ ꯑꯣꯏꯒꯗ꯭ꯔꯥ ꯑꯣꯏꯔꯣꯏꯗ꯭ꯔꯥ
ꯌꯥꯔꯦ ꯌꯥꯝ ꯈꯟꯊꯕꯤꯔꯅꯨ
ꯑꯃꯨꯛ ꯇꯨꯝ ꯉꯝꯃꯣꯏ ꯅꯪ ꯍꯣꯔꯦꯟ ꯄꯨꯡꯈꯟꯗ ꯈꯜꯂ ꯅꯇꯣꯝꯗ
ꯂꯣꯏꯗꯤ꯭ꯕꯣ ꯅꯪꯒꯤꯗꯣ
ꯂꯣꯏꯗꯔꯤꯗ
ꯄꯨꯂꯞ ꯐꯣꯠꯂꯤꯔꯣ ꯅꯪꯁꯦ ꯅꯠꯇ꯭ꯔꯒꯅ ꯑꯃ ꯑꯃꯨꯛ ꯁꯦꯝꯃꯤꯔꯣ
ꯀꯔꯤ ꯍꯥꯏꯕ
ꯅꯪꯒꯤꯗꯣ ꯄꯨꯂꯞ ꯑꯣꯏꯅ ꯑꯃꯨꯛꯀ ꯐꯣꯠꯂꯤꯔ‌ꯣꯕ
ꯐꯣꯠꯄ ꯅꯠꯇꯦ ꯍꯥꯏꯕ ꯕ꯭ꯔꯁꯅ ꯇꯛꯏꯅ‌ꯦ
ꯃꯆꯨꯗꯣ ꯂꯣꯏ ꯀꯣꯛꯇꯅꯀꯣ ꯇꯣꯛꯀꯅꯤ ꯅꯪ
ꯍꯦ ꯑꯉꯧꯕꯅꯦ
ꯍꯣꯏ ꯑꯉꯧꯕꯗꯣ ꯑꯃꯨꯕ ꯑꯃꯝꯕ ꯑꯃꯨꯛ ꯇꯥꯔꯛꯀꯅꯤ
ꯅꯪꯅ ꯈꯔ ꯍꯦꯛ ꯍꯦꯛ ꯍꯟꯊꯅ ꯈꯟ ꯈꯟꯕꯩ ꯋꯥꯅꯤ ꯂꯦꯗꯔꯒꯤꯅꯦ ꯂꯦꯗꯔ
ꯑꯉꯥꯡꯒꯤꯁꯤꯗꯤ ꯌꯥꯗ꯭ꯔꯦꯍꯦ
ꯀꯩꯒꯤꯅꯣ
ꯂꯣꯏꯔꯣ ꯉꯥꯏꯕ ꯋꯥꯔꯦ
ꯂꯣꯏꯔ‌ꯦ ꯂꯣꯏꯔ‌ꯦ ꯆꯥꯛ ꯆꯥꯔꯕ‌ꯣ ꯅꯪꯗꯤ
ꯆꯥꯗꯔꯤꯃꯦ
ꯑꯣ
ꯊꯣꯡꯕ ꯇꯟ
ꯑꯁ ꯐꯥꯔꯦ ꯑꯗꯨꯅ
ꯄꯨꯛꯁꯨ ꯈ‌ꯣꯡꯕ ꯍꯧꯔꯛꯑꯦ
ꯉꯁꯥꯏ ꯑꯩ ꯇꯨꯝ ꯉꯁꯥꯏ ꯑꯩ ꯇꯨꯝꯃꯒ ꯂꯩꯕꯅ‌ꯦꯕ
ꯎꯝ
ꯑꯗꯨ ꯄꯨꯛ ꯈꯣꯡꯕꯗꯣ ꯑꯩꯗꯤ ꯑꯩꯒꯤ ꯐꯣꯟꯒꯤ ꯑꯦꯂꯥꯝꯅꯦ ꯑꯃꯨꯛꯀ ꯍꯧꯒꯠꯄꯅꯦ
ꯌꯥꯝ ꯍꯥꯎꯇ‌ꯦ ꯅꯪꯁꯤꯃ
ꯍꯧꯒꯠꯂꯛꯄꯗ ꯑꯩ ꯄꯨꯛ ꯑꯣꯏꯅ ꯈꯣꯡꯉꯒ ꯂꯩꯔꯝꯃꯦ
ꯑꯣ
ꯀꯜꯂꯦꯅ‌ꯦ ꯈꯣꯡꯕꯗ‌ꯣ ꯑꯁ
ꯆꯥꯛꯇꯤ ꯆꯥꯗ꯭ꯔꯗꯤ ꯈꯣꯡ ꯇꯥꯕ
ꯊꯣꯡ ꯊ‌ꯣꯡꯉꯒ ꯄꯨꯔꯛꯑꯣ
ꯍ ꯄꯨꯔꯛꯑꯣ ꯑꯗꯨꯃꯥꯏ ꯉꯥꯡꯗꯔꯁꯨ ꯀꯩꯅꯣ ꯆꯥꯛ ꯆꯥꯔꯛꯇꯕꯗꯨꯗ ꯁꯤꯔꯕ‌ꯣ ꯀꯩꯅꯣꯝ ꯇꯧꯔꯦꯅ ꯍ‌ꯣꯏꯔ‌ꯦꯟ ꯍꯣꯔꯦꯟ ꯋꯥꯔꯤ ꯁꯥ ꯁꯥꯅ ꯑꯃꯨꯛ ꯋꯥꯟ ꯊꯥꯔ ꯂꯩꯔꯝꯅꯤꯀꯣ
ꯋꯥꯜꯖꯨ ꯆꯤꯡ ꯀꯩꯅꯣꯗꯤ ꯇ‌ꯣꯛ ꯑꯣꯏꯌꯦ
ꯍꯥ
ꯋꯥꯟꯊꯔꯁꯨ ꯇ‌ꯣꯛꯑꯣꯏꯕ ꯋꯥ ꯉꯥꯡꯕꯗꯤ
ꯋꯥꯟꯊꯔꯥꯖꯨ ꯇꯣꯛꯑ‌ꯣꯏ ꯊꯕꯥ
ꯎꯝ
ꯍꯩꯅ‌ꯦ ꯌꯥꯝ ꯊꯕꯛ ꯐꯕꯩ ꯋꯥꯔꯣꯕ
ꯆꯤꯟꯗꯤ ꯑꯗꯨꯝ ꯂꯩꯡꯉꯒ ꯂꯩꯅꯤ
ꯌꯥꯝ ꯍꯩꯕꯩ ꯃꯑꯣꯡꯅꯤꯅꯦ ꯅꯣꯏ ꯅꯣꯏ ꯅꯨꯄꯥꯖꯤꯡꯖ‌ꯦ ꯌꯥꯝ ꯍꯩꯌꯦ ꯆꯥꯛ ꯆꯥꯗꯕꯤꯒ ꯂꯩꯕꯖ‌ꯦ
ꯐꯩꯌꯦꯀꯣ
ꯎꯝ ꯑꯗꯨꯗ ꯅꯦ ꯑꯩꯅꯥ ꯑꯗꯨꯗꯅꯦ ꯑꯩꯅ ꯅꯨꯄꯥ ꯍꯥꯏꯕꯥ ꯖꯥꯠꯁꯦ ꯉꯥꯎꯔꯤꯁꯦ
ꯗꯥꯥꯟꯁꯨ ꯈꯪꯕꯔꯥ
ꯑꯩꯗ‌ꯣ ꯆꯥꯛꯄꯨꯗꯤ ꯂꯥꯝꯃꯦꯕꯥ
ꯑꯃꯥ ꯂꯩꯕꯗꯨ ꯌꯦꯡꯒꯦ
ꯅꯪꯒꯤꯗꯣ ꯌꯥꯔꯣꯏꯅꯦ
ꯅꯪ ꯆꯥꯛ ꯆꯔꯕ‌ꯣ
ꯅꯪ ꯑꯗꯨꯃꯥꯏꯅ ꯇꯧꯔꯗꯤ ꯅꯪ ꯌꯔꯥꯔꯣꯏ
ꯑꯣ ꯁ‌ꯦ ꯌꯗ꯭ꯔꯥꯁꯅꯨ ꯆꯥꯛ ꯆꯔꯕ‌ꯣ ꯅꯪ ꯗꯤ
ꯆꯥꯗ꯭ꯔꯤꯅ‌ꯦ ꯊꯣꯡꯕꯥ ꯇꯜꯂꯦꯕꯥ
ꯀꯝꯐ꯭ꯌꯨꯁ ꯂꯣꯏ ꯆꯠꯈ꯭ꯔꯦ
ꯑꯗꯨꯅ‌ꯦ
ꯅꯪ ꯅꯅꯦ
ꯅꯍꯥꯟꯖꯨ ꯆꯥꯛꯄꯨꯗꯤ ꯂꯥꯝꯃꯦꯕ ꯑꯩꯗꯣ
ꯑꯥ
ꯄꯨꯡ ꯗꯤ ꯑꯥ ꯌꯧꯈ꯭ꯔꯦ ꯑꯗꯨꯒ ꯑꯁ ꯏꯊꯟꯗ ꯑꯃꯨꯛ ꯆꯥꯕꯗꯣ ꯇꯟꯕꯒꯤ ꯏꯁꯤꯡ ꯃꯌꯥꯝ ꯊꯛꯆꯜꯂꯒ ꯇꯨꯝꯕꯅꯦ ꯑꯗꯨ ꯅꯨꯃꯤꯠ ꯇ‌ꯣ ꯎꯝ ꯈꯨꯋꯥ ꯁꯤꯗꯤ
ꯑꯣ ꯑꯗ‌ꯣ ꯅꯪꯏꯗꯤ ꯀꯩꯗꯧꯔꯤꯒꯦ ꯁꯤꯂꯤꯡ ꯐꯦꯟ ꯌꯦꯡꯉꯤꯕꯣ ꯍꯧꯖꯤꯛꯁꯨ
ꯇꯣꯛꯇ꯭ꯔꯤ ꯍꯣꯏ
ꯌꯥꯔꯦ ꯍꯧꯒꯠꯂ‌ꯣ ꯆꯥꯛ ꯌꯦꯟꯖꯥꯡꯗ‌ꯣ ꯊꯣꯡꯕ ꯌꯥꯔꯅꯤ ꯍꯦꯟꯖꯤꯟꯒ꯭ꯔꯦ
ꯍꯝ ꯅꯪ ꯈꯣꯟ ꯑꯃꯨꯛ ꯊꯥꯔꯗꯤ ꯆꯥꯛ ꯂꯥꯝꯃꯁꯨ ꯀꯥꯎ ꯀꯥꯎꯕꯗꯨ ꯀꯥꯎꯕꯁꯨ
ꯇꯥ ꯑꯗ ꯑꯗ ꯑꯗ ꯑꯗꯨꯒꯨꯝꯕ ꯊꯥꯏꯅ ꯃꯃꯥꯡꯉꯩꯒꯤ ꯍꯦꯔꯣ ꯍꯦꯔꯣꯏꯟꯒꯤ ꯗꯂꯛꯇꯣ ꯑꯩꯉꯣꯟꯗ ꯍꯥꯏꯔꯛꯀꯅꯣ ꯍꯥꯏꯕ
ꯊꯥꯏꯅꯒꯤ ꯊꯥꯏꯅꯒꯤ ꯗꯥꯏꯂꯣꯛ ꯅꯠꯇꯦ ꯀꯩꯅꯣ ꯍꯧꯖꯤꯛ ꯍꯧꯖꯤꯛ ꯑꯩꯉꯣꯟꯗ ꯐꯥꯎꯕꯒꯤ ꯋꯥꯔꯤꯅꯤ
ꯑꯥꯍ
ꯀꯤꯠꯅꯤꯅꯥꯌꯦ ꯅꯪꯒꯤ ꯋꯥꯔꯤ ꯇꯥꯔꯒ ꯑꯩꯗꯤ
ꯅꯕ꯭ꯔꯥ
ꯍꯣꯏ
ꯀꯩꯃꯨꯛ ꯅꯥꯒꯦ
ꯌꯥꯝ ꯑꯁ ꯅꯪꯒꯤ ꯑꯗꯨꯃꯥꯏꯅ ꯋꯥꯔꯧ ꯉꯡ ꯀꯅꯥꯕ ꯈꯔ ꯅꯨꯄꯥ ꯅꯨꯄꯥ ꯃꯟꯅ ꯉꯥꯡꯉꯣ ꯀꯩꯗꯦꯔꯒꯦ ꯍꯣꯃꯣ ꯃꯥꯟꯁꯤꯜꯂꯛꯑꯦ ꯅꯪꯁꯦ ꯇꯜꯂꯦ ꯑꯩꯅ ꯑꯩꯅ ꯅꯪ ꯋꯥꯔꯤ ꯁꯥꯟꯅꯕꯗ ꯑꯥ ꯀꯩꯗꯧꯔꯒꯦ ꯑ ꯇꯗꯤ ꯅꯪꯁꯨ ꯅꯨꯡꯉꯥꯏꯕ꯭ꯔꯣ
ꯑꯗꯨꯅ ꯇꯥꯕ ꯅꯨꯡꯉꯥꯏꯕ꯭ꯔꯣ
ꯅꯪ ꯑꯗꯨꯝ ꯍꯥꯏꯕꯒꯤꯅꯦ ꯑꯩꯅ ꯍꯥꯏꯔꯤꯁꯦ ꯅꯪꯕꯨ
ꯑꯗꯨꯃꯛꯇꯤ ꯍꯥꯏꯗꯦꯗ ꯑꯩꯁꯨ
ꯑꯗꯨꯃꯥꯏꯅ ꯅꯪꯅ ꯅꯪꯅ ꯇꯧꯗ꯭ꯔꯁꯨ ꯌꯥ ꯂꯥꯏꯛ ꯅꯪꯅꯗꯤ ꯈꯪꯗ꯭ꯔꯁꯨ ꯑꯩ ꯇꯥꯕ ꯃꯤꯅꯗꯤ ꯑꯩꯅꯗꯤ ꯑꯗꯨꯃꯥꯏꯅ ꯇꯥꯏꯌꯦꯕ
ꯃꯁꯥꯅ ꯇꯥꯔꯛꯄꯅꯦ ꯀꯩꯅꯣ ꯃꯁꯥꯅ ꯊꯣꯛꯄꯅꯦ ꯀꯩꯅꯣ
ꯅꯡꯅ ꯅꯇꯥꯟ ꯇꯥꯟꯕꯩꯅꯦ ꯑꯗꯨ ꯊꯣꯛꯏꯗꯨ
ꯃꯁꯥꯅ ꯊꯣꯛꯄꯕꯨ ꯑꯩꯅꯔꯣ
ꯑꯦ ꯅꯪꯅ ꯅꯠꯇꯗꯤ ꯑꯩꯅꯔꯣ ꯑꯗꯨꯗꯤ
ꯅꯠꯇꯦ ꯃꯁꯥꯅꯅꯤ
ꯃꯁꯥꯅ ꯅꯠꯇꯦ ꯅꯪꯅ ꯁꯦꯝꯖꯤꯟꯕꯅꯦ
ꯁꯦꯝꯕ ꯅꯠꯇꯦꯅꯦ
ꯅꯆꯤꯟ ꯊꯤꯅꯨ ꯍ ꯍ
ꯑꯃꯨꯀ ꯍꯥꯏꯌꯨꯅꯦ